ꯍꯜꯂꯣ꯫
ꯑꯣ ꯀꯩꯗꯧꯔꯤꯒꯦ꯫
ꯂꯩꯔꯝꯃꯦ ꯂꯩꯔꯝꯃꯤꯅꯦ ꯁꯨꯝ꯫
ꯑꯣ ꯆꯥꯛ ꯏꯁꯤꯡ
ꯎꯅꯗꯔꯤꯗ꯫
ꯑꯣ ꯑꯩ ꯁꯤꯗ ꯀꯩꯅꯣꯝ ꯊꯤꯔꯝꯕꯅꯦ꯫
ꯎꯝ ꯆꯥꯛ ꯏꯁꯤꯡꯕꯨꯗꯤ ꯂꯣꯏꯔꯦ
ꯑꯣ ꯀꯔꯤ ꯃꯊꯦꯜ ꯇꯧꯔꯕ
ꯉꯁꯤꯗꯤ ꯃꯌꯥꯝ ꯄꯤꯖꯅꯕꯩꯅꯦꯅ ꯀꯩꯅꯣ ꯁꯒꯣꯜ ꯍꯋꯥꯏ ꯑꯣꯏꯅ ꯇꯧꯔꯦ
ꯄꯥꯎꯅ ꯑꯗꯨꯝꯗ ꯆꯂ ꯐ꯭ꯔꯣꯗꯄ ꯍꯜꯂꯣ ꯊꯃꯦ ꯍꯜꯂꯣ